ꯇꯜꯂꯦ
ꯎꯝ
ꯇꯕ꯭ꯔ
ꯇꯥꯏꯌꯦ ꯇꯥꯏꯌꯦ
ꯇꯨꯝꯈ꯭ꯔꫭꯕꫭ ꯅꯪ
ꯇꯨꯝꯗ꯭ꯔꯤꯌꯦ ꯇꯨꯝꯗꯕꯒꯤꯅꯦ ꯅꯪꯕꯨ ꯑꯃꯨꯛ ꯀꯣꯟ ꯇꯥꯔꯛꯄꯁꯦ ꯇꯣꯡꯃꯗꯤ ꯀꯃꯥꯏꯅ ꯀꯣꯜ ꯇꯧꯅꯤ ꯇꯨꯝꯅꯤꯡꯕ ꯍꯧꯔꯦ ꯍꯣꯢ ꯅꯨꯡꯗꯥꯡ ꯃꯔꯛꯁꯦ ꯐꯖꯅ ꯇꯨꯝꯗꯕꯒꯤ
ꯄꯨꯡ ꯃꯔꯤ ꯃꯉꯈꯛꯇ ꯇꯨꯝꯃꯦ ꯑꯩ ꯀꯨꯏꯈ꯭ꯔꯦ ꯅꯥꯍꯟꯗꯤ ꯇꯔꯦꯠ ꯅꯤꯄ ꯑ ꯇꯔꯦꯠ ꯑꯗꯨꯝ ꯃꯥꯏꯅ ꯇꯨꯝꯃꯦꯕ ꯑꯗꯨꯒꯤ ꯅꯤꯄꯥꯟ
ꯌꯥꯟ
ꯃꫭꯔꯄ ꯍꯦꯄ ꯆꯪꯡ ꯇꯗ꯭ꯔꯦ ꯉꯥꯏꯌꫭ ꯑꯩꯈꯣꯏ ꯄꯨꯟꯒꯤ ꯒꯥꯔꯤ ꯑꯩꯈꯣꯏꯒꯤ ꯒꯥꯔꯤ ꯚꯔꯥꯗꯣ ꯂꯤꯁꯤꯡ ꯑꯃ ꯑꯣꯏꯔꯤꯕ꯭ꯔ ꯍꯧꯖꯤꯛꯐꯥꯎ
ꯍꫭꯏ ꯑꯣꯏꯔꯝꯕ ꯌꯥꯏ
ꯇꯥꯡꯉꯤꯍꯦ ꯒꯥꯔꯤ ꯊꯥꯎ ꯃꯃꯜꯗꯣꯌꯥ ꯀꯌꯥ ꯀꯌꯥꯃꯨꯛꯁꯨ ꯋꯥꯡꯉꯨꯔꯀꯣ
ꯄꯥꯝꯃꯨꯏ
ꯃꫭꯏꯅꯗꯤ ꯋꯥꯡꯈꯥꯠꯂꯦ ꯍꯥꯏꯕꯒꯤ
ꯋꯥꯡꯈꯠꯂꯦ ꯍꯥꯏꯕꯒꯤ ꯃꯣꯏ ꯃꯆꯤꯟ ꯊꯤꯕꯅꯤ
ꯑꯁꯤ ꯃꯇꯝ ꯐꯠꯇꯕꯅꯤꯅ
ꯍꯣꯏ ꯔꯤꯛꯁ ꯅꯤ
ꯑꯗꯨ ꯃꯥꯜꯂꯤꯉꯩ ꯑꯗꯨꯗꯤ ꯑꯩꯈꯣꯏꯒꯤ ꯚꯔꯥꯗꯣ ꯎꯝ
ꯍꯣꯏ
ꯑ ꯇꯜ ꯂꯩꯗ ꯑꯈꯣꯏ ꯈꯨꯟꯁꯦ
ꯀꯤꯔꯤ ꯀꯤꯔꯤ ꯀꯤꯔꯤ ꯗꯤꯔꯤꯇꯧꯔꯣ ꯅꯈꯣꯏꯗꯤ ꯍꯧꯖꯤꯛꯀꯥꯟ
ꯈ꯭ꯔꯤꯁꯨ ꯇꯥꯎꯗꯦꯗ ꯑꯗꯨꯨꯝ ꯐ꯭ꯔꯤꯗ ꯂꯩꯕꯅꯤ ꯊꯕꯥꯛꯁꯨ ꯇꯧꯅꯤꯡꯗ꯭ꯔꯦ ꯑꯃꯨꯛ
ꯊꯕꯛꯇꯨ ꯇꯎꯅꯦ
ꯊꯕꯛ ꯆꯠꯄꯗꯣ ꯊꯦꯡꯃꯟꯕꯒꯤ ꯑꯃꯨꯛ ꯇꯟꯕ ꯁꯟꯗꯦ ꯑꯣꯐ ꯅꯠꯇ꯭ꯔꯗꯤ ꯌꯥꯗꯕ
ꯌꯥꯗꯕ ꯊꯕꯛ ꯐꯕꯥ ꯏꯇꯩ ꯆꯦꯛ ꯇꯧꯂ ꯅꯨꯡꯉꯥꯏꯅꯤꯅ
ꯇꯥꯠꯇꯥꯏꯝꯒꯨꯝꯕ ꯄꯨꯡ ꯑꯅꯤ ꯑꯍꯨꯝꯒꯤ ꯂꯥꯛꯑꯗꯤ ꯐꯒꯗꯕ ꯄꯨꯡ ꯑꯅꯤ ꯑꯍꯨꯝꯒꯨꯝꯕꯒꯤ ꯂꯤꯁꯤꯡ ꯑꯍꯨꯝ ꯃꯔꯤꯒꯨꯝꯕ ꯐꯪꯉꯗꯤ ꯑꯗꯨꯝ ꯌꯥꯏꯌꯦꯅ ꯈꯔꯥꯕꯨ ꯂꯩꯔ
ꯏꯁꯇ꯭ꯔꯤ ꯐꯨꯗ ꯀꯨꯝꯕꯁꯨ ꯌꯣꯟꯕ ꯌꯥꯕꯅꯤ
ꯑꯁꯤꯗꯨꯗꯤ ꯍꯥꯏꯣꯏꯗꯤ ꯋꯥꯅꯤꯗ ꯏꯊꯥꯟꯗꯗꯤ ꯃꯤ ꯂꯔꯗꯤ ꯅꯨꯡꯉꯥꯏꯔꯤ ꯅꯨꯡꯉꯥꯏꯒꯗꯕ ꯃꯔꯨꯞꯀꯨꯝꯕ ꯑꯃ ꯆꯥꯞ ꯀꯞ ꯆꯥꯕ ꯑꯃ ꯂꯩꯔꯗꯤ
ꯀꯣꯏ ꯍꯣ ꯆꯅꯤ
ꯌꯦꯡꯕꯗ ꯅꯨꯡꯉꯥꯏꯕ ꯃꯥꯂꯦꯗ ꯑꯗꯨꯁꯨ ꯋꯥꯁꯨ ꯋꯥꯅꯤ ꯍ ꯃꯤꯒꯤ ꯊꯕꯛ ꯇꯧꯕ ꯁꯔꯨꯗꯤ ꯑꯩꯈꯣꯏꯒꯤ ꯊꯕꯛ ꯊꯥꯅ ꯇꯧꯔꯒ ꯋꯥꯕꯗꯗꯤ ꯍꯦꯟꯅꯗꯤ ꯅꯨꯡꯉꯥꯏꯌꯦꯕ
ꯍꯣꯏ ꯍꯣꯏ ꯋꯥꯅ ꯋꯥ ꯋꯥꯅ ꯋꯥꯔꯁꯨꯀꯣ
ꯑ
ꯍꯣꯏ ꯍꯣꯏ ꯋꯥꯅ ꯋꯥꯅꯒ ꯑꯣꯟꯅꯕꯁꯨ ꯅꯨꯡꯉꯥꯏꯇꯦ ꯅꯠꯇ꯭ꯔꯥ ꯃꯤꯒꯤ ꯈꯨꯗ ꯂꯥꯏꯔꯒꯤ ꯅꯨꯡꯉꯥꯏꯇꯅ
ꯑꯣ
ꯑꯩꯈꯣꯏ ꯃꯊꯟꯗ ꯇꯧꯔꯔꯒ ꯑꯗꯨꯗ ꯕꯦꯁꯅꯤ
ꯋꯥꯔꯁꯨ ꯏꯊ ꯍꯟꯗ ꯇꯥꯅ ꯆꯥꯎꯅ ꯄꯩꯁꯥ ꯇꯥꯟꯕꯅ ꯑꯗꯨꯝ ꯅꯨꯡꯉꯥꯏꯔꯅꯦꯕ
ꯑꯥ
ꯑꯃꯥ ꯑꯃꯥ ꯑꯣꯏꯔ ꯑꯃꯁꯨ
ꯑꯣ ꯑꯩꯒꯤ ꯇꯤꯝꯅꯦ ꯑꯗꯨꯗꯣ
ꯑꯗꯨ ꯃꯥꯂꯒꯅ ꯃꯣꯏ ꯃꯣꯏꯁꯨꯦ ꯑꯗꯨꯨ ꯀꯅ ꯐꯇꯥꯦꯅ
ꯍꯣꯏ ꯑꯣꯏ ꯀꯁꯨ ꯑꯣꯏꯣꯏ ꯑꯁ ꯍꯧꯖꯤꯛ ꯂꯥꯏꯔꯤꯛ ꯂꯥꯛꯇꯕꯒꯤ ꯑꯩꯈꯣꯏꯗꯤ ꯌꯦꯡꯕ ꯌꯥꯗꯦ ꯍꯧꯖꯤꯛ ꯐꯣꯟ ꯌꯦꯡꯉꯒ ꯑꯗꯨꯝ ꯄꯥꯏꯔꯒ ꯑꯗꯨꯝ ꯂꯩꯕꯅꯦ ꯍꯧꯖꯤꯛ
ꯇꯔꯤ ꯎꯃꯔꯤ ꯂꯩꯥꯏ ꯔꯝꯅꯥ ꯔꯥ ꯁꯅꯥ
ꯍꯣꯏ ꯕꯦꯇ꯭ꯔꯤꯗꯤ ꯂꯩ ꯑꯗꯨ ꯑꯣꯏꯔꯁꯨ ꯑꯗꯨꯒꯤꯗꯤ ꯐ꯭ꯔꯥꯟꯁꯀ ꯃꯦꯠꯆ ꯑꯃ ꯂꯩꯅ ꯑꯗꯨꯒꯤꯗꯤ ꯁꯦꯚꯤꯡ ꯇꯧꯅꯤꯩ ꯍꯣꯔꯦꯟ ꯕꯤꯇ꯭ꯔꯤꯃꯨꯛ
ꯃꯤ ꯏꯂꯀꯦꯔ
ꯍꯥ
ꯃꯤ ꯃꯄꯥꯟꯗꯒꯤ ꯂꯥꯛꯀꯦꯔꯕ ꯐꯥꯎ ꯌꯦꯡꯉꯉꯥꯏ
ꯍꯣꯏ ꯑꯩꯈꯣꯏ ꯑꯗꯨꯝ ꯂꯥꯛꯄꯅꯦ ꯅꯨꯡꯇꯤ ꯑꯗꯨꯝ ꯂꯥꯛꯄꯅꯦꯕ
ꯑꯣ ꯇꯨꯝꯕꯗꯤ ꯃꯣꯏ ꯌꯨꯝꯗ ꯑꯃꯨꯛ ꯍꯟꯕ
ꯇꯨꯃꯟꯃꯤꯁ ꯂꯩ ꯍꯟꯕꯦꯜꯃꯤꯁ ꯂꯩ
ꯁꯋꯥꯜ ꯆꯗ ꯅꯥꯄ꯭ꯔꯗꯤ ꯐꯥꯒꯗꯕ ꯑꯗꯣ ꯂꯥꯞꯅ ꯂꯥꯞꯅ ꯆꯠꯂꯒ ꯑꯃꯨꯛ ꯌꯦꯡꯉꯒ ꯑꯃꯨꯛ ꯍꯟꯗꯔꯣ ꯇꯜꯦ ꯍꯗ ꯄꯩꯗ ꯃꯥꯅꯤ
ꯂꯥꯏꯔꯤꯛ ꯂꯥꯔꯗꯤ ꯑꯩꯈꯣꯏ ꯃꯐꯝꯗꯗꯤ ꯋꯥ ꯀꯞ ꯍꯥꯥ
ꯏꯃꯥꯟꯅꯕꯤꯁꯦ ꯀꯟꯅ ꯌꯦꯡꯉꯦꯕ ꯅꯪ ꯅꯣꯏ ꯃꯄꯥꯐꯝꯗꯗꯤ ꯕꯥꯎ ꯀꯥꯞꯄꯨꯗꯤꯔꯥ
ꯋꯥꯔꯀꯞ ꯃꯇꯝꯗꯗꯤ ꯅꯣꯡꯁꯨ ꯀꯟꯅ ꯁꯨꯑꯦ ꯋꯥꯔꯥꯛꯀꯞ ꯃꯇꯝꯗꯗꯤ ꯁꯤ ꯀꯔꯤ ꯍꯥꯏꯁꯤꯗ ꯂꯥꯏꯏꯁꯨ ꯐꯖꯅ ꯂꯥꯛꯇꯦꯕ
ꯍꯨꯅꯔꯤ ꯑꯗꯨꯃ ꯏ ꯇꯑꯅꯦ ꯍꯞꯇꯥ ꯑꯃꯒꯨꯝꯕ ꯂꯥꯏ ꯂꯥꯛꯇꯕꯗꯤ ꯑꯁ ꯌꯥꯝꯅ ꯇꯜꯂꯦ
ꯑꯗꯨ ꯑꯣꯏꯕꯅꯤ ꯑꯁ ꯅꯨꯡꯉꯥꯏꯇꯦ ꯎꯝ
ꯏꯁꯀ꯭ꯔꯨꯁꯤꯡꯁꯨ ꯀꯥꯕ ꯍꯧꯥꯎꯈ꯭ꯔꯅꯤꯅ
ꯍꯣꯏ ꯀꯥꯎ ꯍꯧꯔꯦ
ꯁꯨꯇꯤ ꯂꯣꯏꯈ꯭ꯔꯕꯅꯤꯅ ꯑꯉꯥꯡꯁꯤꯡꯁꯨ
ꯍ ꯍꯣ
ꯅꯣꯏꯒꯤ ꯅꯆꯥꯅꯨꯄꯤꯗꯣ ꯆꯍꯤ ꯑꯃ ꯐꯥꯈ꯭ꯔꯕ꯭ꯔꯣ
ꯍꯣꯏ ꯑꯅꯤ ꯑꯅꯤ ꯑꯅꯤ ꯑꯣꯏꯔꯝꯒꯅꯤꯗ
ꯑꯣ
ꯍꯟꯗꯛ ꯍꯟꯗꯛ ꯅꯕꯦꯝꯕꯔꯥ ꯗꯦꯠ ꯑꯅꯤ ꯑꯣꯏꯔꯅꯤ ꯗꯤꯁ ꯌꯌꯥꯔ ꯅꯣꯕꯦꯝꯕꯔꯗꯨꯗꯀꯣ
ꯎꯝ ꯅꯨꯡꯁꯤꯌꯦꯅ ꯃꯥꯒꯤ ꯃꯁꯇꯣ ꯃꯤ ꯄꯥꯝꯕ ꯃꯥꯜꯂꯦ ꯌꯥꯝꯅ ꯑꯅꯥꯒꯤ ꯏꯁꯇꯦꯇꯥꯁ ꯑꯁꯤ ꯑꯗꯨꯝ ꯎꯕ ꯑꯣꯏꯅ
ꯎ
ꯅꯣꯡ ꯆꯨꯕ꯭ꯔꯥ ꯍꯧꯖꯤꯛ
ꯍꯧꯖꯤꯗꯤ ꯆꯨꯗꯦ ꯉꯁꯥꯏꯗꯤ ꯆꯨꯏ
ꯎꯝ ꯅꯣꯡ ꯆ ꯆꯨꯃꯟꯟꯅꯅ ꯇꯜꯂꯦ ꯑꯩꯈꯣꯏꯗꯤ ꯂꯥꯏꯕꯨꯗꯤ ꯅꯨꯡꯉꯥꯏꯗꯤ ꯅꯨꯡꯉꯥꯏꯕ ꯃꯩꯐꯨꯒꯨꯝꯕ ꯄꯥꯏꯔꯒ ꯂꯩꯕ꯭ꯔꯥ ꯅꯣꯏꯁꯨ
ꯎꯝ ꯁꯤꯅꯦꯇꯦ ꯇꯥꯏꯖꯦ
ꯍꯣꯏꯗꯤ ꯁꯝꯃꯥꯔꯗ ꯃꯩꯐꯨꯒꯨꯝꯕ ꯄꯥꯏꯕꯅꯤꯅ ꯃꯩꯇꯥꯟꯗꯨꯁꯨ ꯇꯥꯡꯅ ꯇꯥꯡꯉꯦ ꯕꯦꯒꯛꯇꯣ ꯌꯥꯝ ꯊꯨ ꯊꯨꯅ ꯂꯣꯏꯕꯅꯦꯕ ꯑꯗꯣ ꯈ꯭ꯋꯥꯏꯗꯤ ꯉꯁꯤꯁꯨ ꯑꯃꯨꯛ ꯎꯠꯁꯣꯏ ꯆꯥꯏ
ꯈꯕ꯭ꯔꯣ
ꯇꯥꯎꯋꯦ ꯍꯣꯏ ꯗ꯭ꯌꯨꯒꯤ ꯃꯃꯥꯅ ꯊꯥꯕ ꯑꯗꯨꯒꯤ ꯖꯦꯡ ꯈꯣꯏꯁꯨ ꯆꯥꯕ ꯂꯥꯛꯑꯦ ꯌꯦꯖ ꯑꯆꯥꯞ ꯀꯥꯞꯄꯤꯌꯨꯅꯦ
ꯑꯣ
ꯎꯝ
ꯂꯥꯛꯇ ꯂꯥꯛꯇ ꯂꯥꯛ
ꯍꯥꯥ
ꯉꯔꯥꯡꯗꯤ ꯂꯥꯏꯗꯤ ꯂꯥꯛꯇ ꯂꯥꯛꯄꯕ
ꯍꯣꯏ ꯉꯔꯥꯡꯗꯨ ꯐꯖꯅ ꯂꯥꯛꯑꯦꯗꯣ ꯉꯁꯤ
ꯃꯁꯤ ꯑ ꯕꯦꯟꯒꯨꯝꯕꯗꯤꯕ ꯂꯥꯏꯕ ꯅꯠꯇ꯭ꯔꯣ ꯐꯣꯟ ꯆꯥꯔꯖ ꯇꯥꯅꯤꯡꯉꯥꯏꯒꯤ
ꯍꯣꯏ ꯍꯣꯏ ꯑꯗꯨꯒꯤꯗꯤꯔꯑꯦ
ꯎꯝ ꯅꯣꯣꯏꯒ ꯔꯥ ꯎ ꯔꯦꯟ ꯍꯥꯎꯁ ꯂꯥꯛꯑꯦ ꯍꯥꯏꯒꯅ ꯍꯥꯏꯕꯗꯣ ꯑꯁꯤ ꯁ꯭ꯋꯤꯃꯤꯡ ꯄꯨꯜ ꯍꯥꯏꯕꯗꯨ ꯅꯠꯇꯦꯀꯣ ꯐꯥꯔꯝ ꯍꯥꯎꯁꯀꯨꯝꯕ ꯂꯩꯕꯗꯣ ꯍꯣꯝ ꯏꯁꯇꯦꯗꯣ
ꯎꯝ
ꯑꯗꯨꯔꯣꯝꯗ ꯑꯅꯤ ꯂꯩꯔꯔꯒ ꯅꯣꯏꯒꯤ ꯑꯃ ꯁ꯭ꯋꯤꯝꯃꯤꯡ ꯄꯨꯜꯒꯨꯝꯕ ꯂꯩꯕꯗꯨ ꯅꯣꯏꯒꯤꯔꯥꯗꯣ
ꯠꯇꯦꯖꯗꯤ
ꯅꯣꯏꯒꯤꯅ ꯈ ꯀꯥꯏꯗꯔꯀꯣ
ꯎꯝ ꯎ ꯀꯗꯤ ꯇꯅꯨꯡꯉꯥꯏꯖꯦ
ꯅ ꯅꯣꯏꯒꯤꯗꯨꯁꯨ ꯃꯤ ꯑꯗꯨꯝ ꯂꯥꯛꯄ꯭ꯔꯥ
ꯎꯝ ꯍꯣꯏ ꯂꯥꯛꯄꯗꯤ ꯊꯥꯏꯥꯏ ꯑꯗꯣ ꯍꯧꯖꯤꯛꯀꯥꯟꯗꯤ ꯄꯥꯛ ꯂꯥꯛꯇꯦꯗꯥꯏ
ꯑꯣ ꯁꯤꯖꯟ ꯅꯠꯇꯕꯅꯤꯅ ꯅꯕꯦꯝꯕꯔ ꯊꯣꯛꯀꯔꯦ ꯑꯅꯤ ꯂꯥꯛ ꯥꯎ ꯐ ꯌꯥꯝꯃꯤ ꯂꯥꯛꯄ ꯃꯥꯅ
ꯎꯝ
ꯅꯪ ꯄ ꯏꯠꯇ ꯃꯂꯦ ꯇꯅ ꯍ
ꯅꯪꯒꯤ ꯃꯔꯨꯞ ꯅꯨꯄꯥ ꯁꯛꯖꯕ ꯁꯒꯣꯕꯟꯗ ꯂꯥꯏꯕꯗꯣ
ꯏꯅꯥꯅꯨ
ꯀꯅꯥ ꯑꯣꯏꯔꯅꯤ ꯁꯒꯣꯀꯥꯟꯗ ꯂꯩꯔ ꯅꯨꯄꯥꯗꯣ ꯆ ꯐꯖꯕꯗꯣ ꯃꯥ ꯄꯤ ꯌꯥꯝ ꯏꯟꯅ ꯃꯥꯅꯦ ꯐ ꯗ꯭ꯔꯦꯗ ꯀꯔꯤ ꯇꯅ ꯂꯩꯁꯤꯔ ꯈꯪꯗꯦ ꯅꯦꯛꯁ ꯃꯟꯊꯁꯦ
ꯀꯨ
ꯑꯩ ꯑꯦꯝꯐꯧ ꯐꯅꯤ ꯌꯥꯁꯃꯥꯟꯒꯤ ꯅꯣꯏꯁꯨ ꯂꯥꯛꯀ꯭ꯔꯗ ꯃꯇꯝ ꯍꯧꯖꯤꯛ ꯈꯔ ꯐꯠꯇ ꯊꯥꯕ ꯃꯇꯝꯗ ꯇꯝ ꯅꯪꯒꯦꯀ ꯏ ꯍꯣꯏ ꯁꯝꯃꯔ ꯚꯦꯀꯦꯁꯟꯁꯤ ꯖꯨꯂꯥꯏ ꯐꯥꯎ ꯑꯣꯏꯔꯕꯝꯅꯤꯅ ꯑꯣꯠꯇ ꯨꯟ ꯐꯥꯎ ꯇꯥꯕꯣ ꯇꯥꯕ꯭ꯔꯣ
ꯑꯣꯏ ꯇꯥꯏ
ꯀꯔꯤꯒ ꯀꯨꯝꯅꯕ ꯑꯗꯨꯗꯤ
ꯈꯣꯡꯅꯤꯡꯗꯕꯒꯤ ꯅꯪ ꯋꯥꯕꯗꯣ ꯃꯨꯟꯅ ꯇꯥꯒꯦꯅ ꯇꯧꯕꯅꯤ ꯉ ꯌꯥꯝ ꯐꯖꯩ
ꯋꯥ ꯆꯤꯔꯤ ꯄꯥꯇ꯭ꯔꯦ ꯏ ꯍꯔ ꯍꯥꯏ
ꯉꯜꯂꯤꯗ ꯐ꯭ꯔꯥꯟꯁꯀꯤ ꯃꯦꯠꯁꯁꯨ ꯌꯦꯡꯉꯣꯟꯗ
ꯃꯁꯤ ꯈꯔ ꯉꯟꯅꯕꯗꯣ ꯑꯁ ꯑꯂꯥꯝ ꯂꯧꯔꯒ ꯑꯃꯨꯛ ꯍꯧꯒꯠꯄ ꯌꯥꯏꯌꯦꯦ ꯇꯨꯝꯗ ꯄꯤꯗꯗꯔ ꯌꯦꯡꯉꯗꯤ ꯑꯁ ꯏꯕꯨꯡꯉꯣ ꯉꯝꯗꯦ ꯀꯥ ꯅꯠꯇꯦ ꯑꯩꯈꯣꯏꯗꯤ ꯀꯪꯒ ꯑꯃꯨꯛ ꯍꯦꯟꯅ ꯍꯦꯟꯅ ꯀꯪꯈ꯭ꯔꯅꯤ
ꯒꯤꯗꯤ ꯑꯂꯥꯝ ꯂꯥꯏꯔꯁꯨ ꯑꯣꯏꯗꯗꯦ
ꯑꯉꯥꯡ ꯊꯝꯃꯒ ꯑꯃꯨꯛ ꯌꯦꯡꯕ ꯇꯥꯔꯦꯅ ꯅꯪꯁꯨ ꯕꯦꯇ꯭ꯔꯤ ꯈꯔ ꯁꯦꯐ ꯇꯧꯈ꯭ꯔꯣ ꯕꯣ ꯌꯦꯅꯤꯉ
ꯍꯣꯏ ꯍꯣꯏ ꯇꯧꯒꯦ ꯂꯥꯏ ꯂꯥꯛꯆꯕꯒꯦ
ꯑꯣ